ꯇꯞ ꯇꯥꯕꯣ
ꯑꯩ ꯀꯩ ꯀꯩ ꯇꯔꯝꯃꯤꯅꯣ
ꯁꯨꯝꯐꯝ ꯃꯃꯤꯅꯦ
ꯇ꯭ꯔꯣ
ꯆꯥꯛꯇꯣ ꯂꯩꯔꯤꯕꯔꯤꯕꯣ
ꯂꯩꯌꯦ
ꯄꯤꯇꯔ ꯑꯩꯈꯣꯏ ꯀꯔꯝ ꯀꯥꯟ ꯍꯜꯂꯛꯀꯅꯤ ꯍꯥꯏꯒꯦ
ꯃꯣꯏ
ꯍꯥ
ꯗꯠ ꯆꯛ ꯀꯗꯕꯨ ꯃꯥꯔꯦ ꯉꯦ ꯁꯤ ꯑꯗꯨꯃꯥꯏꯅ ꯍꯥꯏꯈꯤꯕꯅꯤ
ꯍꯜꯂꯛꯈꯤꯔꯣ ꯍꯥꯏꯕ꯭ꯔꯣ ꯑꯦꯛꯖꯥꯝ ꯂꯣꯏꯔꯒ
ꯑꯦꯛꯖꯥꯝ ꯂꯣꯏꯔꯒ ꯗꯦꯠ ꯆꯠꯅꯤ ꯍꯥꯏꯕ ꯍꯦꯔꯣ ꯑꯗꯨ
ꯑ ꯍꯥꯏꯁꯤꯂꯦ
ꯍꯥꯏꯃ ꯑꯩꯅ ꯐꯥꯒꯤ ꯇꯧꯔꯤꯗꯨꯅ ꯍꯥꯟꯅꯩ ꯐꯥꯒꯤꯗ ꯑꯗꯨꯝ ꯂꯧꯋꯤꯅ ꯑꯩꯅ ꯑꯦꯅꯤꯚꯔꯁꯔꯤꯅꯤ ꯑꯦꯅꯤꯚꯔꯁꯔꯤꯅꯤ ꯍꯥꯏꯗꯣ
ꯀꯩ ꯅꯨꯟꯖꯥꯡ ꯊꯣꯡꯒꯦ
ꯃ ꯒꯤ ꯊ ꯍ
ꯀꯩꯕ
ꯃꯦꯒꯤ ꯊꯣꯡꯉꯦꯕ ꯎ
ꯀꯌꯥꯝ ꯌꯥꯎꯔꯤꯒꯦ
ꯑ ꯀꯗ
ꯂꯩꯔꯝꯃꯣ ꯀꯔꯛꯀꯦ ꯆꯥꯛ ꯂꯧꯁꯤꯟꯕꯤꯔꯝꯃꯣ
ꯆꯥꯛ ꯆꯨꯟꯊꯨꯒꯤꯗ ꯂꯩꯔꯝ ꯀꯥꯔꯛꯑꯒ ꯀꯥꯁꯨ ꯂꯣꯏꯁꯤꯟꯒꯦ ꯀ ꯍꯩꯅꯧ ꯃꯦꯗ ꯆꯥꯁꯤꯔꯣ ꯍꯩꯅꯧ ꯅꯨꯡꯁꯥ ꯊꯥꯕꯅꯤ ꯂꯧꯁꯤꯟꯕꯩꯕꯨꯗꯤ ꯐꯠ ꯌꯥꯅꯤꯌꯦꯦ ꯃꯤꯅꯤꯠ ꯑꯃ ꯑꯅꯤꯗ
ꯑ
ꯊꯦꯡꯉꯛꯇꯧ ꯃꯥꯜꯂꯦ ꯄꯤꯇꯔꯕꯨꯅꯕꯨꯗꯤ ꯃꯥ ꯌꯥꯎꯔꯏꯒꯥꯏ ꯍꯥꯏꯔꯣꯏ ꯀꯣꯄꯜ ꯃꯌꯥꯝ ꯆꯠꯇꯨꯗ ꯑꯩ ꯀꯩꯗꯧꯗꯣꯏꯗꯣ
ꯏꯇꯥꯎ
ꯌꯥꯔꯣ ꯁꯤ ꯀꯣꯁꯦ ꯍꯣꯏꯌꯦ
ꯀꯩꯅꯣ
ꯇꯞ ꯃꯉꯥꯡꯉꯩꯁꯤ ꯀꯩ ꯇꯧꯔꯒꯦ
ꯎꯝ
ꯀꯟꯅ ꯉꯥꯡꯕ ꯌꯥꯗ꯭ꯔꯕꯣ
ꯌꯥꯏꯌꯦ ꯌꯥꯏ
ꯑꯩꯒꯤꯁꯨ ꯇꯞꯄ꯭ꯔꯣ
ꯀꯔꯤ ꯀꯧꯅꯣ ꯇꯨꯡ ꯀꯔꯤꯅꯣ
ꯑꯩꯅ ꯉꯥꯡꯕꯁꯦ ꯇꯞꯄ꯭ꯔꯣ ꯍꯥꯏꯕ
ꯇꯞꯇꯦ ꯍꯥꯏꯕ ꯑꯗꯨꯝ ꯇꯥꯏ
ꯑꯗꯣ ꯅꯪꯒꯤꯗꯤ ꯌꯥꯝ ꯇꯞꯄꯤ ꯏꯁꯄꯤꯀꯔ ꯊꯝ ꯌꯥꯗꯕ꯭ꯔꯣ
ꯑꯩꯅ ꯇꯞꯅ ꯉꯥꯡꯕꯩꯅꯤ ꯕꯣꯂꯨꯝ ꯂꯩꯈꯠꯄ ꯌꯥꯕꯅꯤ
ꯍꯥ
ꯌꯥꯗꯦ ꯑꯩꯅ ꯇꯞꯅ ꯉꯥꯡꯕꯩꯅꯦ
ꯌꯥꯔꯦ ꯇꯥꯔꯦ ꯍꯧꯖꯤꯛꯇꯤ ꯑꯩꯅꯅꯦ
ꯀꯔꯤ ꯀꯔꯤꯅꯣ ꯀꯣꯡ ꯀꯣꯡ ꯀꯣꯡ ꯀꯣꯡ ꯇꯧꯔꯤꯕ
ꯊꯪꯗꯦ
ꯀ ꯏ ꯅꯖꯤ ꯄꯣ ꯆꯩꯩ ꯁꯦꯝꯕꯒꯤ
ꯀꯩ ꯍꯥꯏꯕ
ꯔꯨꯝ ꯑꯂꯃꯤ ꯅꯨꯡꯉꯥꯏꯃꯅꯤꯅꯦ
ꯅꯨꯡꯉꯥꯏꯇꯦꯍꯦ
ꯀꯥꯏꯗꯩꯅꯣ ꯁꯦꯝꯕ ꯂꯣꯏꯇ ꯉꯥꯏꯔꯤꯗ
ꯁꯦꯝꯕ ꯂꯣꯏꯗ ꯉꯥꯏꯔꯤꯌꯦ
ꯐꯃꯨꯡ ꯑꯃ
ꯐꯃꯨꯡ ꯑꯃ ꯑꯗꯨ ꯂꯩ ꯂꯩ
ꯑꯃ ꯄꯣꯠ ꯆꯩ ꯀꯩꯅꯣ ꯇꯧꯅꯕ
ꯀꯩ ꯍꯥꯏꯕ
ꯀꯥꯅꯅꯣ ꯐꯣꯟ ꯇꯧꯔꯤꯛꯏꯁꯤꯅ ꯈꯪꯗꯕ ꯃꯤ ꯑꯃ ꯀꯣꯟꯅ ꯄꯥꯏꯔꯒꯦ
ꯀꯣꯟꯅ ꯄꯥꯏꯌꯣꯍꯦ ꯀꯔꯤꯅꯣ
ꯀꯂꯣ ꯀꯥꯔꯛ ꯂꯣ ꯀꯥꯔꯛ ꯂꯣ ꯀꯥꯔꯛꯂꯣ
ꯍꯣꯏ ꯀꯩꯅꯣ ꯆꯠꯂꯨꯁꯦ ꯃꯄꯥꯟꯗ ꯇꯥꯕ꯭ꯔꯣ
ꯑꯟ ꯋꯥꯟ ꯇꯨ ꯇꯨ ꯍꯥꯥ
ꯃꯄꯥꯟꯗ ꯊꯣꯛꯎꯁꯦ ꯍꯥꯏꯕ ꯃꯄꯥꯟ ꯊꯣꯛꯎꯁꯦ ꯍꯥꯏꯕ ꯃꯄꯥꯟꯗ ꯏꯟꯖꯥꯡ ꯂꯧꯕ ꯊ ꯎꯖꯩꯕ ꯍꯣꯏ ꯀꯩ ꯇꯧꯗꯅ
ꯑ
ꯂꯣꯛꯣꯛꯖꯗꯔꯤꯔꯤꯕꯅ
ꯔꯨꯖ ꯂꯤꯤꯗ ꯇ
ꯂꯨꯖꯔ ꯐ ꯂꯨ ꯑꯣꯏꯔ ꯀꯊꯣꯁꯤ
ꯅꯍꯥꯟ ꯂꯨꯔꯁꯦ ꯑꯗꯨꯣ ꯂꯨꯖꯁꯦ ꯑꯩ ꯍꯥꯏꯕꯤꯕ꯭ꯔꯥ ꯌꯥꯝ ꯆꯨꯗꯣꯏꯦ ꯉꯁꯤ ꯅꯨꯃꯤꯗꯥꯡ ꯂꯩꯇꯕꯁꯨ ꯆꯠꯇꯣꯏꯅꯤ ꯆꯠꯂꯁꯦ ꯍꯧꯔꯤꯒꯦ ꯆꯤꯡꯈꯩ ꯍ ꯀꯔꯤꯈꯩ
ꯅꯣꯏꯒꯤ ꯕꯕꯥꯗꯣ ꯉꯔꯥꯡꯗꯤ ꯌꯥꯝ ꯀꯜꯍꯧꯕꯅꯦꯕꯀꯣ
ꯎꯝ
ꯉꯥꯡꯅ
ꯑꯦꯕ ꯑꯩꯈꯣꯏꯒꯤ ꯅꯍꯥꯟ ꯑꯍꯥꯟ ꯄꯨꯈꯠꯄ ꯅꯨꯃꯤꯠꯇꯨ ꯑꯣꯄꯔꯦꯁꯟ ꯇꯧꯔꯦ ꯑꯗꯩ ꯆꯥꯛ ꯅꯨꯡꯣꯡ ꯆꯥꯗꯕ ꯈꯣꯠꯇꯕ ꯍꯣ ꯑꯩ ꯑꯗꯨꯝ ꯃꯗꯤ ꯆꯥꯛ ꯀꯪ ꯐꯖꯅ ꯆꯥꯕ ꯉꯝꯃꯨꯔꯦ ꯑꯌꯨꯛꯇ ꯕ꯭ꯔꯦꯛꯐꯥꯁ ꯆꯥꯕ ꯉꯝꯃꯦ ꯈꯣꯠꯂꯦ ꯑꯗꯨꯒ ꯅꯅꯥꯃ ꯏꯁꯇꯦꯟ ꯍꯥ ꯍꯥꯤꯗꯣ ꯏꯁꯇ ꯍꯥꯞꯈ꯭ꯔꯕꯅꯦ ꯑꯗꯨ ꯅꯅꯥꯃꯗꯨꯗꯤ ꯅꯣꯡ ꯅꯤꯅꯤꯤ ꯂꯩ ꯍꯥꯞꯁꯤ ꯑꯃ ꯐꯟ ꯑ ꯈꯨꯗꯛꯀꯤꯗꯤ ꯀꯂꯦ ꯍꯥꯏꯕꯁꯤꯗ ꯍꯥꯏꯅꯔ ꯂꯩꯕꯅꯦꯕ ꯑꯗꯣ ꯀꯃꯥꯏꯅ ꯉꯔꯥꯡ ꯈꯪ ꯍꯦꯟ ꯍꯦꯟꯖꯔ ꯂꯩꯇꯣꯏꯅꯣ ꯈꯪꯗꯦꯅꯦ
ꯍꯥꯏꯗꯤ ꯀꯟꯗꯤꯁꯟꯗꯩꯗꯤ ꯉꯟꯊꯑꯒꯕ ꯑꯗꯨ ꯍꯥ ꯇꯄꯒ ꯍꯥꯏꯗꯤ ꯏꯁꯇ꯭ꯔꯣꯛ ꯎꯨꯡ ꯃꯉ ꯍꯥꯔꯠꯀꯤ ꯀꯩ ꯏꯁꯇ꯭ꯔꯣꯛ ꯄ꯭ꯔꯣꯕ꯭ꯂꯦꯝ ꯂꯥꯛꯄꯁꯤꯡꯁꯦ
ꯑꯥ
ꯏꯁꯇꯣꯣꯛ ꯉꯥꯛꯇꯅꯤ
ꯑꯥ
ꯐꯔꯁ ꯀ ꯑꯗꯨ ꯑꯗꯨꯝ ꯀꯣꯏꯕ ꯃꯥꯂꯦ ꯄꯁ ꯊꯩꯗꯣ ꯑ ꯅ ꯃꯤꯁꯤ ꯁꯤꯔꯕꯩ ꯍꯥꯏꯗꯤ ꯁꯤꯩ ꯍꯥꯏꯗꯤ ꯑꯗꯨꯝ ꯍꯥꯏꯗꯤ ꯑꯇꯣꯞꯄ ꯂꯥꯏ ꯁꯔꯒꯨꯝꯕ ꯑꯣꯏ ꯁꯤꯔꯅꯤ ꯈꯪꯉꯁꯨ ꯑꯩꯈꯣꯏꯒꯤ ꯅꯨꯃꯤꯠ ꯊꯥ ꯑꯃ ꯍꯞꯇꯥ ꯑꯃ ꯆꯍꯤ ꯑꯃ ꯅꯨꯃꯤꯠ ꯈꯔꯅꯤꯗꯁꯨ ꯆꯣꯟꯊꯍꯟꯕ ꯑꯗꯨꯝꯕ ꯁꯨꯝꯕ ꯂꯥꯏꯅꯥꯁꯤꯅ ꯑꯃꯨꯛ ꯁꯥꯊꯤ ꯍꯥꯏꯔꯁꯨ ꯉꯝꯗ꯭ꯔꯣ
ꯑꯥ
ꯍꯕꯨ ꯁꯦꯀꯦꯟ ꯈꯔ ꯁꯣꯏꯅꯕꯗ ꯑꯗꯨꯝ ꯁꯤꯔꯤ ꯌꯥꯝꯕ ꯃꯥꯜꯂꯦ ꯍꯥꯏꯗꯤ ꯅꯔꯁ ꯀꯩꯀꯩꯗꯁꯨ ꯑꯩꯈꯣꯏ ꯃꯤ ꯑꯃ ꯁꯤꯔꯦꯒ ꯍꯥꯏꯔ ꯀꯥꯟꯗ ꯑꯩꯈꯣꯏꯒꯤ ꯑꯦꯁ ꯁꯤ ꯄꯣꯠ ꯂꯣꯏꯁꯤꯜꯂ ꯍꯧꯖꯤꯛ ꯍꯧꯖꯤꯜꯂꯣꯛꯒ ꯍꯥꯏꯔꯔꯕ ꯂꯩꯗꯅ ꯑꯩꯈꯣꯏꯒꯤ ꯀꯩ ꯅꯨꯡꯉꯥꯏꯇꯕ ꯈꯔ ꯐꯥꯎꯗꯕꯤꯗꯣ ꯍꯪꯕ ꯇꯧꯋꯦꯕ ꯂꯩ ꯑ ꯍ ꯎꯝ ꯐ ꯚꯦꯠ ꯊꯪꯅꯕ ꯃꯈꯩꯗꯣ ꯍꯣꯏ ꯑꯅꯤ ꯑꯍꯨꯝ ꯑꯗꯨꯁꯨꯗꯒꯤ ꯑꯣꯏ ꯁꯤꯔꯦ ꯁꯤꯔꯄꯗꯒꯤ ꯃꯣꯏ ꯕꯕꯥꯒꯤ ꯃꯅꯥꯛꯇꯠꯇ ꯑꯥ ꯑꯥ ꯍꯣꯏ ꯑꯗꯨꯁꯨ ꯁꯤꯔ ꯁꯤ ꯂꯣꯏꯕꯗꯒꯤ ꯑꯗꯨꯩ ꯑꯁ ꯃꯤ ꯁꯤꯕꯕꯁꯤ
ꯕꯤꯦꯔꯥꯅꯤ ꯍꯥꯏ ꯑꯗꯨꯗꯤ
ꯑꯗꯨ ꯕꯦꯔꯥꯕꯨꯨꯗꯤ ꯅꯠꯇꯦ ꯑꯗꯨ ꯁꯤ ꯍꯥꯔꯠꯁꯤꯤ ꯀꯩ ꯑꯣꯏꯕꯩꯅꯦꯕ ꯏꯁꯇ꯭ꯔꯣꯛꯀꯨꯝ ꯀꯩꯒꯨꯝꯕ ꯑꯣꯏꯕꯩꯅꯦꯕ ꯁꯤ ꯌꯥꯝ ꯁꯥ ꯊꯤꯔꯤꯁꯦ ꯑꯗꯨ ꯀꯩꯒꯨꯝꯕ ꯄꯩꯁꯥ ꯂꯩꯇ꯭ꯔꯦꯒ ꯃꯥꯗ
ꯀꯥꯏꯍꯦꯕ
ꯑꯥ ꯁꯒꯣꯜꯕꯟꯗ ꯂꯩꯕꯗꯣ ꯑꯩ ꯅꯍꯥꯟꯔ
ꯑꯣ ꯃꯥꯗꯔ ꯀꯤꯌꯔ ꯍꯥꯏꯗꯣ
ꯎꯝ
ꯂꯥꯡꯉꯦ ꯃꯣꯏꯒꯤꯁꯨ ꯁꯤꯔꯨꯁꯦ
ꯑꯩ ꯀꯨꯃ ꯀꯣꯏꯇꯥꯕꯔꯤ
ꯀꯩꯗꯧꯅꯕ
ꯌꯥꯗ ꯁ ꯌꯥꯥꯏꯅ
ꯍꯣꯏ ꯆꯥꯛ ꯃꯌꯥꯝ ꯂꯩꯍꯧꯕ꯭ꯔꯣ ꯃꯊꯛꯇ
ꯑꯥꯁ ꯁ ꯄꯥꯏ ꯃ ꯂꯩꯕ
ꯑꯩ ꯆꯥꯛ ꯊꯣꯡꯒꯦ ꯇꯧꯕꯅꯦ꯭ꯔ ꯑꯦ ꯂꯩꯇ꯭ꯔꯗꯤ
ꯊꯣꯡꯉꯅꯣ ꯍꯥꯏꯗꯤ ꯅꯪꯅꯁꯨ ꯆꯥ ꯉꯝꯃꯣꯏꯕ ꯂꯩꯍꯧꯔꯤꯗꯣ
ꯍꯣꯏ
ꯃꯣꯏ ꯍꯜꯂꯛꯑ ꯃꯣꯏꯗꯤ ꯀꯩꯁꯨ ꯉꯁꯤꯗꯤ ꯆꯥꯔꯔꯣꯏꯕ ꯆꯥꯔꯔꯣꯏꯗꯤ ꯑꯁꯥꯄꯣ ꯆꯥꯅꯤꯕ ꯍ ꯍꯥꯂꯄꯣꯗ
ꯍꯥꯏꯖꯤꯜꯂꯁꯨ ꯅꯪꯁꯨ ꯄꯪꯍꯥꯏꯗ ꯍꯥꯏꯔꯤꯗꯤ ꯁꯤꯖꯤꯜꯂꯦꯗ
ꯍꯥꯏꯖꯗꯠꯇ ꯍꯥꯏ ꯀ
ꯃꯣꯏ ꯃꯤꯇꯤꯡ ꯂꯩ ꯍꯥꯏꯕꯅꯤ ꯉꯁꯤ ꯐꯤꯌꯔꯋꯦꯜꯒꯤ ꯑꯦꯛꯖꯥꯝ ꯂꯣꯏꯔꯒ
ꯍꯥꯏꯖꯤꯜꯂꯤꯕ꯭ꯔꯥ ꯃꯤꯇꯤꯡ ꯃꯤꯇꯤꯡꯒ ꯍꯥꯏꯖꯤꯂꯦ ꯊꯣꯛꯑꯣ ꯃꯤꯇꯤꯡꯗꯨ ꯀꯨꯏ ꯀꯌꯥꯝ ꯀꯨꯏꯅꯤꯒꯦ ꯄꯨꯡꯈꯥꯏ ꯑꯃ ꯀꯩ ꯑꯃ
ꯊꯝꯃꯦ ꯑꯩ ꯀꯣꯜ ꯇꯧꯔꯛꯀꯦ ꯑꯃꯨꯛꯀ
ꯎꯝ ꯑꯣ ꯍ ꯇꯣꯔꯔꯦ ꯅꯤꯡꯃꯄꯥ